ꯇꯥꯔꯦ ꯇꯥꯔꯦ
ꯆ
ꯎꯝ ꯐꯣꯟꯒꯨꯝꯕꯗꯤꯥꯏꯦꯟ ꯊ ꯐꯣꯟ ꯁꯥꯏꯂꯦꯟ ꯊꯝꯝꯕꯑꯗꯤ
ꯀꯂꯦꯟ ꯊꯣꯡꯕꯗꯤ ꯔꯤꯝ ꯂꯥꯛꯁꯤꯜꯂꯗꯤ ꯐꯔꯞ ꯇꯥꯏꯗꯧꯅ
ꯑꯣꯀꯦ ꯑꯣꯀꯦ ꯊꯝꯃꯦ ꯊꯝꯃꯦ
ꯑꯗꯨ ꯑꯣꯏꯅ ꯉꯥꯡꯕꯁꯦ ꯏꯊꯟꯗ ꯇꯇꯥ ꯂꯩꯔꯦ
ꯑꯩꯗꯤ ꯇꯥꯏꯌꯦ ꯀꯩꯝ ꯇꯧꯗꯤꯌꯦ
ꯎꯝ
ꯅꯪ ꯂꯣ ꯊꯥ ꯊꯣꯛꯣꯛꯄ꯭ꯔꯣ ꯊꯥꯗꯣꯛꯇꯦ ꯅꯪ ꯆꯨꯝꯅꯒꯤ ꯈꯪꯗꯦ ꯑꯩꯗꯤ ꯀꯩꯝ ꯇꯧꯗꯤꯌꯦ
ꯁꯣꯝꯗ ꯏꯊꯟꯇ ꯇꯥꯖꯔꯛꯛꯇ ꯋꯥꯅꯤ
ꯑꯗꯨꯣꯟ ꯑꯩꯅ ꯉꯥꯡꯕꯗꯤ ꯇꯥꯕ꯭ꯔꯥ
ꯅꯪꯅ ꯉꯥꯡꯕꯁꯨ ꯑꯗꯨꯝ ꯇꯥꯏꯌꯦ ꯑꯗꯨꯒ ꯑꯩꯅ ꯉꯥꯡꯕꯁꯨ ꯑꯃꯨꯛ ꯍꯟꯅ ꯇꯥꯔꯦꯀꯣ
ꯑꯣ ꯅꯪꯉꯣꯟꯗ ꯀꯩꯅꯣꯝ ꯇꯧꯔꯝꯕꯅꯦ ꯑꯩꯒꯤꯗꯤ ꯈꯪꯗꯦ ꯂꯥꯎ ꯊꯥꯗꯣꯛꯄ ꯀꯩꯀꯥꯁꯨ ꯁꯤꯗ ꯑꯝꯇ ꯌꯥꯎꯁꯨ ꯌꯥꯎꯗꯅ
ꯎꯝ ꯁꯕꯨꯗꯤ
ꯅꯪ ꯈꯅꯥꯎꯒꯤꯗꯣ ꯀꯦꯝ ꯀꯩꯅꯣ ꯇꯧꯔꯗꯤ ꯎꯝ ꯍꯌꯦꯡ ꯄꯥꯕꯗꯒ ꯕꯦꯔꯥꯛ ꯂꯥꯛꯔꯤ ꯀꯣ ꯂꯣꯛ ꯈꯨꯔ ꯑꯗꯨꯝ ꯂꯩꯔꯗꯤ
ꯎꯝ
ꯁꯥꯒꯠꯂꯕꯨꯗꯤ ꯈꯨꯔꯛꯄꯅꯤꯗꯤꯀꯣ ꯑ ꯑꯗꯨ
ꯒꯠꯇ ꯅꯪ ꯀꯗꯄ
ꯑꯣ
ꯁꯥꯒꯠꯂꯒꯅ ꯍꯦꯟꯅ ꯈꯨꯗꯣꯏꯕ ꯑꯗꯨꯒ ꯏꯪꯗ ꯏꯪꯉꯒꯅ ꯀꯩꯝ ꯈꯨꯗꯕꯤꯅꯤꯅꯦ ꯅꯪ ꯇꯧꯔꯤꯁꯦ
ꯃꯌꯥꯝ ꯏꯪꯕꯁꯨꯥꯗꯤ
ꯅꯪ ꯆꯥꯡ ꯑꯝꯇ ꯂꯩꯌꯨ ꯁꯤꯅꯤꯅꯦ
ꯃꯥꯅꯤ
ꯑꯦ ꯅꯍꯥꯟ ꯑꯩ ꯉꯁꯥꯏ ꯆꯦꯊꯣꯛꯏꯅ ꯃꯥꯒꯤ ꯂꯥꯏꯔꯤꯛ ꯅꯍꯥꯟ ꯂꯩꯕꯗꯣ
ꯎꯝ
ꯎ ꯑꯗꯨꯗ ꯄ ꯀꯩꯅꯣ ꯇꯧ ꯍꯥꯏꯕꯅꯦꯕ ꯄꯣꯔꯣꯅ ꯍꯥꯏꯕ ꯅꯦꯕ ꯎ ꯑꯗ ꯑꯩꯁꯦ ꯀꯥꯎꯗꯅ ꯍꯥꯠꯇꯣꯛꯑꯗ ꯆꯠꯄꯗꯨꯗ ꯑꯗꯨꯝ ꯄꯣꯔꯛꯄ ꯄꯨꯗꯅ ꯑꯗꯨꯝ ꯆꯠꯂꯕ ꯑꯗ ꯃꯣꯏꯗ ꯑꯃꯨꯛ ꯐꯅꯦꯛ ꯃꯥ ꯅꯍꯥꯟ ꯑꯩꯈꯣꯏꯅ ꯇꯧꯔꯒ ꯂꯩꯈꯤꯕꯗꯣ ꯉꯍꯥ ꯂꯥꯏꯐꯣꯡꯈꯩꯗꯣ ꯍꯧꯖꯤꯛꯐꯥꯎ ꯂꯧꯗ꯭ꯔꯤꯕꯔꯤꯕ ꯁꯤꯂꯣꯡꯗ ꯑꯥ ꯑꯗꯨꯗꯣ ꯎ
ꯑꯩꯁ ꯑꯨꯝꯇ ꯄꯥꯒꯦ ꯇꯧꯕꯅꯤ ꯂꯥꯏꯔꯤꯛ ꯁꯝꯇ ꯄꯥ ꯉꯝꯗ꯭ꯔꯦ ꯍꯥꯏꯕ
ꯑꯁ ꯑꯩ ꯃꯊꯥ ꯁꯥꯔꯣꯏꯅꯤꯅꯦꯅ ꯁꯥꯏꯔꯤꯦ ꯉꯔꯥꯡ ꯍꯦꯟꯒꯠ ꯇꯨꯝꯗ꯭ꯔꯕꯅꯤꯃꯦ ꯑꯩꯗꯤ ꯃꯦꯗꯥꯝꯅ ꯐꯣꯟ ꯇꯧꯔꯛꯄꯗꯨꯗ ꯑꯁ ꯑꯩ ꯅꯪꯒꯗꯤ ꯗꯃꯥꯗ ꯅꯪꯒꯤꯗꯤ ꯏꯅꯤꯡꯉꯥꯏ ꯏꯅꯤꯡꯉꯥꯏ ꯉꯥꯛꯇꯅꯦꯕ
ꯎꯝ
ꯑꯩꯒꯤꯗꯤ ꯍꯦꯛꯇ ꯃꯊꯥ ꯁꯥꯔꯕꯅꯦꯃꯦ ꯑꯗꯨ ꯑ ꯁꯍꯔ ꯎꯅꯕ ꯆꯠꯂꯦ ꯆꯠꯂꯒꯦ ꯆꯠꯄꯅꯦꯕ ꯑꯗꯨꯒ ꯆꯦ ꯊꯣꯛꯏ ꯏꯕꯥꯅꯤꯗꯣ ꯑꯗꯨꯒ ꯉꯥꯏꯕ ꯌꯥꯕ ꯉꯥꯏꯔꯦ ꯑꯗꯣ ꯃꯥꯗꯣ ꯃꯤꯇꯤꯡ ꯀꯩꯅꯣ ꯇꯧꯋꯦꯅ ꯀꯩꯅꯣꯗ ꯏꯝꯐꯥꯜ ꯀꯣꯂꯦꯖꯇ ꯆꯠꯈꯤꯑꯅ ꯂꯩꯔꯝꯃꯦ ꯑ ꯃꯥꯏ ꯀꯣꯂꯦꯖ ꯆꯠꯈꯤꯅ ꯂꯩꯔꯝꯗꯦꯕ ꯁꯣꯏꯔꯦ ꯑꯗꯨꯒ ꯉꯥꯏꯔꯦ ꯉꯥꯏꯔꯦ ꯉꯥꯏꯔꯦ ꯉꯥꯏꯔ ꯀꯥꯟꯗ ꯂꯥꯛꯑꯦ ꯍꯥꯏ ꯀꯥꯟꯗꯨꯗ ꯎꯅꯕ ꯆꯠꯂꯝꯗꯥꯏꯗꯨꯗ ꯑꯃꯨꯛ ꯃꯣꯏ ꯍꯣꯁꯇꯦꯜꯒꯤꯅꯦꯅ ꯑꯃꯨꯛ ꯃꯤꯇꯤꯡ ꯇꯧꯋꯦꯅ ꯑꯃꯨꯛ ꯇꯧ ꯂꯩꯊꯣꯛꯈ꯭ꯔꯦꯕꯀꯣ ꯑꯗꯨ ꯊꯦꯡꯉꯦꯗꯅ
ꯍꯥꯏꯕ ꯂꯥꯏꯀꯤꯟꯒꯤ ꯑꯃꯒꯤ ꯑꯣꯏꯔꯣ
ꯍꯥꯥ ꯀꯩ ꯍꯥꯏꯅꯣ ꯏꯪꯉꯥ ꯇꯥꯗꯦꯌꯦ ꯅꯪ ꯉꯥꯡꯉꯤꯗꯣ
ꯍꯜꯂꯣ
ꯍꯜꯂꯣ ꯇꯥꯔꯕꯣ ꯇꯥꯕꯔꯣ ꯑꯣ ꯇꯥꯔꯦ ꯇꯥꯔꯦ
ꯎꯝ ꯅꯣꯡꯃꯥꯏꯖꯤꯡꯗ ꯂꯥꯛꯑꯣ ꯍꯥꯏꯗꯣ ꯑꯗꯨꯒꯤꯅꯦꯕ ꯑꯁꯤ ꯀꯩ ꯅꯨꯃꯤꯠ
ꯁꯤ ꯏꯔꯥꯏꯅꯦ ꯍꯌꯦꯡ ꯊꯥꯡꯖꯥ ꯅꯣꯡꯃꯥꯏꯖꯤꯡꯅ ꯍꯪꯆꯤꯠ ꯗꯨꯗ ꯆꯠꯂꯨ ꯃꯟ ꯅꯨꯡꯃꯥꯏꯖꯤꯡ ꯅꯤꯡꯊꯧꯀꯥꯕ ꯂꯩꯕꯥꯛꯄꯣꯛꯄ ꯂꯩꯕꯥꯛꯄꯣꯛꯄꯗ ꯀꯩꯅꯣꯅꯦꯕ
ꯅꯤꯡꯊꯧꯀꯥꯕꯒ ꯂꯩꯕꯥꯛꯄꯣꯛꯄꯒꯅꯦꯕ ꯅꯠꯇ꯭ꯔ ꯄꯥꯗꯣꯏꯗꯣ ꯃꯣꯏꯗꯣ ꯑꯥ ꯔꯨꯝ ꯑꯝꯗ ꯄꯨꯂꯞ ꯑꯩꯈꯣꯏ ꯃꯌꯥꯝ ꯐꯝꯍꯟꯅꯤ ꯍꯥꯏꯕ ꯑꯗꯨꯒ ꯁꯦꯔꯦꯟ ꯍꯥꯏꯗꯤ ꯔꯣꯜ ꯅꯝꯕꯔꯗꯨꯗ ꯑꯃꯃꯝ ꯀꯧꯁꯟꯅꯤ ꯍꯥꯏꯌꯦ ꯅꯪ ꯔꯣꯜ ꯅꯝꯕꯔ ꯀꯌꯥꯅꯣ
ꯔꯣꯜ ꯇꯝꯕꯔ ꯑꯩꯗꯣ ꯀꯌꯥꯅꯣ ꯇꯨꯋꯦꯟꯇꯤ ꯇꯨꯔ ꯇꯨꯋꯦꯟꯇꯤ ꯒꯥ ꯀꯌꯥꯅꯣꯝꯗꯤ ꯑꯣꯏꯈꯤꯕꯅꯦ ꯀꯧꯔꯦ
ꯑꯩꯒꯤ ꯔꯣꯜ ꯅꯝꯕꯔ ꯀꯌꯥꯅꯣ ꯀꯥꯎꯊꯣꯛꯈ꯭ꯔꯦ ꯑꯩꯁꯨ
ꯑꯗꯨꯝ ꯌꯥꯎꯕꯅꯦ ꯑꯥꯏ ꯖꯤ ꯗ ꯌꯥꯎꯔꯝꯅꯤ
ꯊꯥꯔꯇꯤ ꯑꯥꯏꯠꯂ ꯐꯨꯠ ꯀꯌꯥꯅꯣꯝ ꯑꯣꯏꯕꯅꯦꯕ
ꯎꯝ
ꯑꯗꯣ ꯃꯣꯏ ꯑꯗꯨ ꯄꯥꯍꯟꯗꯔꯁꯨ ꯌꯥꯅꯤꯗ ꯑꯃꯨꯛ ꯑꯗꯨ ꯏꯕꯗꯨꯕꯨ ꯀꯩ ꯄꯥꯅꯤꯡꯉꯥꯏ ꯂꯩꯒꯦ ꯈꯪꯗꯦ ꯃꯇꯝ ꯃꯥꯡꯍꯜꯂꯦ ꯍꯥꯏꯕꯥ ꯃꯤꯅꯤꯠ ꯃꯉꯥ ꯍꯥꯢꯗꯣ
ꯑꯩꯈꯣꯏꯅ ꯏꯔꯤꯕ ꯈꯔꯗꯣ ꯃꯤꯅꯤꯠ ꯇꯔꯥꯉꯥꯃꯨꯛ ꯍꯦꯟ ꯆꯪꯅꯤ
ꯑꯩꯈꯣꯏꯅ ꯏꯕꯗꯣ ꯃꯤꯅꯤꯠ ꯀꯌꯥ ꯆꯪꯒꯦ ꯃꯤꯅꯤꯠ ꯃꯉꯥ ꯃꯉꯥ ꯄꯥꯍꯟꯅꯤ ꯍꯥꯏꯌꯦ ꯃꯤꯅꯤꯠ ꯇꯔꯥꯉꯥ ꯃꯨꯛꯇꯤ ꯑꯥꯗꯪ ꯑꯗꯣ ꯃꯤꯅꯤꯠ ꯃꯉꯥ ꯃꯨꯛ ꯍꯥꯏꯁꯦ ꯆꯪꯕꯅꯦ ꯑꯗꯣ ꯀꯩꯅꯣꯝ ꯍꯪꯒꯦꯅꯦ ꯀꯩꯅꯣ ꯗꯣ ꯑꯥ ꯑꯩꯈꯣꯏꯒꯤ ꯑꯥ ꯀꯩꯅꯣꯖꯣ ꯎꯝ ꯇꯦꯡꯅꯧ ꯆꯠꯈꯤꯕ ꯂꯥꯏꯔꯤꯛꯁꯤꯡꯗꯣ ꯑꯗꯨꯁꯨ ꯄꯥꯕꯗꯤ ꯑꯗꯨꯗꯤ ꯌꯥꯎꯔꯔꯣꯏꯀꯣ
ꯌꯥꯎꯕ ꯌꯥꯏꯌꯦ ꯂꯣꯏꯁꯤꯜꯂꯛꯄꯗ
ꯎꯝ ꯎꯅꯖꯔꯨꯕ ꯃꯤꯁꯦ ꯑꯁꯤꯁꯨ ꯎꯅꯔꯦꯅ ꯈꯣꯝꯖꯤꯟꯖꯔꯨꯕ ꯂꯥꯏꯔꯤꯛ ꯁꯤꯡ ꯑꯗꯣ ꯑꯩꯅꯥ ꯍꯥꯏꯌꯦꯗꯅ ꯎꯝ ꯑꯗꯣ ꯁꯤꯁꯤ ꯂꯥꯏꯔꯤꯛꯁꯤꯡꯗꯨ ꯈꯣꯝꯖꯤꯜꯂꯦ ꯗꯣ ꯂꯣꯏꯔꯛꯄꯗꯨꯝ ꯍꯥꯏꯕ ꯌꯥꯏ ꯍꯥꯏꯕ ꯃꯤꯅꯤꯠꯇꯣ ꯁꯨꯗꯔꯗꯤ
ꯑꯥ
ꯑꯣꯖꯥꯅ ꯌꯥꯔ‌ꯦ ꯌꯥꯔꯦ ꯑꯗꯨ ꯄꯥꯗ꯭ꯔꯁꯨ ꯍꯥꯏꯔꯒꯅ ꯍꯥꯏꯔꯦ
ꯄꯥꯗ꯭ꯔꯁꯨ ꯌꯥꯔꯦ ꯍꯥꯏꯔꯗꯤ ꯑꯗꯨꯝ ꯄꯥꯔꯣꯏꯗꯨꯕ
ꯍꯣꯏ
ꯅꯥꯀꯟꯗ ꯅꯥꯀꯟꯗ ꯂꯥꯡꯕꯁꯦ ꯇꯥꯕ꯭ꯔꯥ ꯇꯥꯗꯤꯌ‌ꯦ ꯀ ꯇꯥꯗꯕ ꯈꯔ ꯅꯥꯀꯟ ꯅꯥꯀꯟꯟꯅ ꯉꯥꯡꯉꯛꯄꯁꯤꯗ ꯑꯩꯈꯣꯏ ꯃꯥꯏ ꯃꯈꯣꯅꯤꯅ ꯕꯦꯡꯒꯨꯜ ꯃꯣꯏ ꯍꯧꯒꯦ
ꯑꯩꯅ ꯇꯥꯕ ꯍꯕꯕꯨ ꯑꯩꯒꯤ ꯈꯣꯟꯖꯦꯜꯝꯇ ꯇꯥꯖꯩ
ꯑꯩ ꯈꯣꯟꯖꯦꯜꯗꯤ ꯇꯥꯗꯕ
ꯅꯪꯒꯤ ꯈꯟꯖꯗꯔ ꯇꯥꯔꯦ
ꯃꯁꯥ ꯃꯇꯗꯣꯗ ꯑꯗꯨꯝ ꯀꯛꯈꯤꯗꯣꯏꯔꯥ ꯎꯀꯣ ꯀꯅꯤ ꯀꯁꯤꯕꯨꯙꯤ
ꯑꯣ ꯁꯨꯃꯥꯏꯅ ꯏꯀꯣ ꯆꯠꯄ ꯌꯥꯝ ꯌꯥꯎꯔꯛꯄꯅꯦꯕ ꯑꯩ ꯑꯗꯣ ꯏꯕ ꯀꯥꯟꯗ ꯌꯥꯝ ꯅꯨꯡꯉꯥꯏꯖꯕꯅꯦ
ꯅꯛꯏꯕꯁꯨ ꯌꯥꯎꯔꯕ
ꯌꯥꯝ ꯏꯔꯦꯗ ꯂꯨꯄꯥ ꯆꯃꯥꯄꯜ ꯇꯔꯥꯔ ꯀꯩꯅꯣ ꯍꯟꯗꯛ ꯆꯪꯉꯛꯒꯦ ꯃꯥꯅꯤ ꯐꯣꯟ ꯇ
ꯑꯩꯁꯤ ꯁꯤꯖꯤꯟꯅꯕ ꯐꯖꯅ ꯈꯪꯗ꯭ꯔꯤꯕ ꯅꯪꯉꯣꯟꯗ ꯍꯪꯗꯗꯤ ꯌꯥꯔꯣꯏ
ꯑꯪꯉꯛꯑꯣ ꯆꯥꯏꯕꯅꯤꯗ ꯑꯩꯈꯣꯏꯅ ꯑꯍꯩꯕ ꯉꯥꯛꯇꯅꯦꯕ
ꯅꯨꯡꯗꯥꯡ ꯋꯥꯏꯔꯝꯁꯨ ꯌꯧꯁꯜꯂꯛꯑꯦ ꯋꯥꯏ ꯁꯤꯠꯄꯁꯨ ꯁꯤꯠꯍꯧꯗꯦ ꯑꯩꯁꯦ ꯙꯛ ꯊꯥꯕꯩ ꯃꯇꯝꯁꯨ ꯑꯣꯏꯔꯦ ꯑꯩꯈꯣꯏ ꯃꯥꯅ ꯆꯪꯉꯒ ꯏꯁꯧ ꯂꯥꯡꯊꯔꯛꯄ ꯁꯤꯟꯗꯨꯗꯤ ꯐꯖꯅꯤꯍꯦ
ꯅꯥꯀꯟꯗ ꯂꯥꯡꯕ ꯌꯥꯗꯦꯗꯅꯦ ꯄꯥꯏꯕꯅꯦ ꯑꯗꯨꯅ ꯑꯩꯅ ꯑꯩꯈꯣꯏ ꯕꯥꯗꯕꯨꯗꯤ ꯍꯥꯏꯈꯤ ꯑꯩꯈꯣꯏ ꯏꯃꯥꯗꯗꯤ ꯍꯥꯏꯗꯦ ꯃꯄꯥꯟꯗ ꯀꯩꯅꯣ ꯇꯧꯍꯧꯕꯅꯦ ꯎ
ꯑꯩꯁꯨ ꯃꯃꯥꯡꯥꯡꯗꯦꯎꯖꯔꯦ
ꯀꯃꯥꯏꯅ ꯋꯥꯔꯤ ꯁꯥꯟꯅꯔꯤꯦꯗꯅꯀꯣ ꯎꯝ ꯃꯤ ꯀꯅꯥꯝꯇ ꯂꯩꯇ꯭ꯔꯦꯅ ꯁꯝꯖꯕ ꯑꯗꯨꯗꯣ ꯆꯠꯊꯣꯛ ꯆꯁꯤꯟꯗꯣ ꯍꯟꯖꯠꯂꯛꯑꯀꯥꯟꯗꯅꯦ ꯑꯗꯨ ꯑꯗꯨꯝ ꯔꯤꯖꯦꯛ ꯆꯠꯂꯦ
ꯁꯠꯇꯦ ꯑꯩꯅ ꯊꯝꯃꯒꯦ ꯊꯝꯃꯒꯦ ꯍꯥꯏꯔꯒ ꯊꯝꯃꯦꯕꯀꯣ ꯑꯗꯣ ꯑꯩꯗꯤ ꯊꯝꯃꯧꯕꯒꯤꯗꯅ ꯑꯍꯥꯟꯕꯩꯗꯅꯦ ꯈꯝꯗꯗꯅꯅꯦ
ꯑ ꯑ
ꯑꯗꯨꯒ ꯋꯥꯔꯤ ꯁꯥꯟꯅꯩ ꯃꯤꯗꯨꯗ ꯊꯝꯗ꯭ꯔꯤꯌꯦ ꯅꯪꯒꯤꯗꯣ ꯍꯥꯏꯔꯦ
ꯀꯅꯥꯒ ꯁꯥꯟꯅꯒꯦ ꯋꯥꯔꯤꯌꯦ ꯣꯏ ꯆ ꯑꯗꯣ ꯃꯣꯏ ꯌꯥꯎꯔꯤꯕ ꯀꯥꯡꯈꯗꯨꯒ ꯑꯗꯨꯝ ꯁꯥꯟꯃꯤꯟꯅꯕꯁꯨ ꯌꯥꯎꯕ꯭ꯔꯥ ꯌꯥꯏꯑ ꯕꯥ ꯑꯌꯥꯎꯕꯁꯤꯡ ꯁꯤ ꯍꯥꯞꯄ ꯃꯤꯁꯦ ꯂꯣꯏ ꯌꯥꯏ ꯋꯥ ꯉꯥꯡꯉꯨꯀꯣ ꯑꯩꯈꯣꯏ ꯃꯥꯁꯦ ꯑꯝꯇ ꯂꯥꯡꯒꯅꯨ ꯍꯥꯏꯒꯦ
ꯑ
ꯈꯪꯗꯦꯗ ꯈꯪꯗꯦꯗ ꯈꯅ ꯇꯥꯔꯗꯗ ꯑꯩꯈꯣꯏ ꯃꯥꯁꯦ ꯑꯩꯅꯅꯦ ꯃꯉꯥ ꯀꯩꯅꯣꯅ ꯂꯥꯎꯔꯝꯕꯅꯦ
ꯊ
ꯃꯈꯣꯟꯁꯦ ꯅꯠꯇꯗꯤꯅꯦ ꯍꯧ ꯍꯧꯅ ꯑꯗꯨꯝ ꯉꯥꯡꯗꯣꯏꯕ ꯀꯩꯗꯧꯔ ꯆꯥꯗꯣ ꯏ ꯆꯆꯥꯅꯤꯄꯤ ꯐꯨꯠꯕꯣꯜꯗ ꯈꯤꯪꯗꯣꯏꯁꯦ ꯃꯄꯣꯟ ꯄꯣꯠ ꯆꯩ ꯀꯩꯀꯥ ꯂꯧꯁꯜꯂ ꯆꯪꯉꯛꯄ
ꯎꯝ
ꯐꯤꯔꯣꯡ ꯀꯩꯀꯥ ꯐꯥꯎꯕꯗꯣ ꯑꯗꯨꯅ ꯑꯩ ꯁꯧ ꯂꯥꯡꯉꯅꯦꯅ ꯍꯥꯟꯅ ꯆꯠꯂꯒ ꯍꯥꯏꯍꯧꯔꯤꯅꯦ ꯅꯪ ꯊꯝꯃꯝꯃꯜꯂ
ꯍꯣꯏ ꯕꯥꯃꯣꯟꯁꯤꯁꯨ ꯑꯩ ꯉꯅꯥꯥꯛꯇ ꯌꯦꯡꯉꯝꯃꯤꯌꯦ ꯀꯥꯔꯒ ꯋꯥꯔꯤ ꯁꯥꯟꯅꯩꯌꯦꯅ ꯍꯥ ꯍꯥꯒ ꯀꯥꯝꯃꯒ
ꯎ ꯀꯅꯥꯒ ꯁꯥꯟꯅꯩꯅꯣꯉꯥꯏꯖꯦꯅꯤ ꯆꯦꯛ ꯇꯧꯔꯤꯅꯦ
ꯑꯗꯨꯃꯥꯏꯅꯒ ꯇꯧꯔꯒ ꯑꯁ ꯑꯩ ꯃꯥꯏ ꯃꯑꯣꯡꯗ‌ꯣ ꯎꯕꯗ ꯅꯣꯛꯄꯁꯤ ꯅꯣꯛꯄꯁꯤꯗꯤ
ꯀꯥꯏꯔꯛ ꯀꯩꯅꯣꯗꯣ ꯑꯩꯈꯣꯏ ꯃꯥꯏꯁꯧꯖꯗꯅꯤꯅ
ꯀꯩꯅ‌ꯣꯗꯣ ꯎꯝ ꯅꯨꯡꯁꯤꯕꯅꯤꯅꯦ ꯑꯗꯨꯃꯥꯏꯅ ꯖꯤꯕꯗ‌ꯣ ꯉꯥꯡꯉꯛꯀꯅꯨ ꯀꯣ ꯑꯩꯈꯣꯏ ꯃꯥꯗ ꯍꯥꯟꯅ ꯍꯥꯏꯍꯧꯕꯅꯤꯗ ꯑꯩ ꯋꯥ ꯉꯥꯡꯕꯁꯦ ꯀꯩꯁꯨ ꯀꯥꯏꯗꯦꯗꯅ ꯑꯗꯨꯒꯅ‌ꯦ ꯎꯝ ꯎꯝ
ꯃꯥꯁꯇꯔꯒꯤ ꯑꯦꯛꯖꯥꯝꯗ ꯑꯦꯟꯇ꯭ꯔ ꯑꯣ ꯑꯅꯤꯔꯛꯇꯤ ꯌꯩꯊ‌ꯣꯛꯈꯤꯒꯨꯝ ꯇꯧꯋꯤꯗꯅ ꯌꯩꯊ‌ꯣꯛꯑꯦꯗꯅ ꯎꯝ ꯑꯗꯨ ꯆꯠꯄꯩꯗꯣ ꯅꯣꯡꯁꯦ ꯌꯥꯝ ꯁꯥꯊꯤꯅ ꯍꯩꯊꯔꯕ ꯎꯝ
ꯐꯤꯗꯨꯅ ꯀꯨꯞꯄꯒ ꯄꯥꯡꯅ ꯄꯥꯡꯅꯕ ꯈꯔ ꯆꯠꯂꯦꯕꯀꯣ
ꯎꯝ ꯎꯝ ꯎꯝ
ꯑꯩꯈꯣꯏ ꯃꯥꯏ ꯁꯣꯡꯗꯨꯅꯅꯦ ꯃꯁꯥꯁꯦ
ꯉꯥꯏ ꯂꯩꯔꯝꯃꯤꯔꯕ ꯅꯨꯡꯁꯤꯗ꯭ꯔꯗꯣ ꯅꯨꯡꯁꯤꯀꯣ ꯑꯗꯨꯃꯥꯏꯅ ꯇꯧꯕꯁꯦ
ꯑꯅꯝ ꯀꯟꯕ ꯑꯃꯗꯤ ꯂꯩꯌ‌ꯦꯕ ꯃꯥꯒꯤ
ꯎꯝ
ꯅꯨꯡꯁꯤꯕꯅ ꯉꯥꯎꯕ
ꯑꯩꯈꯣꯏꯁꯨ ꯖꯤ ꯖꯤꯕ ꯅꯥꯔꯛꯑꯒ ꯁꯤꯔꯤꯔꯕ ꯍꯣꯏ ꯃꯥ ꯅꯥꯔꯤ ꯃꯁꯥꯁꯦ ꯌꯥꯝ ꯁꯣꯜꯂꯦꯕ ꯃꯥꯁꯦ ꯆꯥꯎꯗꯤ ꯆꯥꯎꯖꯔꯒ ꯃꯁꯥꯁ‌ꯦ ꯏꯄ‌ꯦꯠ ꯄ‌ꯦꯠꯄꯗꯧꯅ ꯑꯥ ꯑꯗꯨꯃꯥꯏ ꯇꯧꯌ‌ꯦꯕ ꯑꯥ
ꯑꯗꯨ ꯃꯥ ꯅꯥꯔꯤꯁꯦ ꯁꯤꯒꯦ ꯁꯤꯒꯦ ꯇꯧꯔꯤꯁꯦ ꯑꯅꯤꯔꯛ ꯑꯍꯨꯝ ꯂꯛ ꯁꯨꯔꯕꯅꯦꯕ
ꯑꯥ
ꯑꯗ ꯑꯩꯈꯣꯏ ꯃꯌꯥꯝ ꯆꯪ
ꯀꯜꯍꯧꯕ ꯃꯈꯣꯡꯗ ꯌꯥꯜꯍꯧꯕꯅꯤ
ꯑꯗꯨꯒ ꯍꯟꯗꯛꯇꯤ ꯌꯥꯜꯍꯧꯕ ꯅꯪꯍꯧꯗ꯭ꯔꯦ ꯑꯗꯨꯝ ꯆꯠꯈꯔ‌ꯦ
ꯑꯩꯈꯣꯏꯁꯨ ꯆꯦꯛꯁꯤꯜꯂꯤꯅꯦꯍ‌ꯦ ꯅꯠꯇ꯭ꯔꯗꯤ ꯅꯥꯗ‌ꯣꯏꯅꯦꯕ ꯖꯧ ꯖꯧ ꯁꯧꯋꯦ ꯅꯪꯒꯤ ꯅꯥꯀꯟꯗ ꯅꯅ ꯅꯪꯒꯤ ꯐꯣꯟꯗꯣ
ꯑꯁ‌ꯣꯝꯗ ꯈꯔ ꯂꯥꯞꯇꯛꯅꯅ‌ꯦ ꯀꯨꯀꯔ ꯀꯝꯃꯤ
ꯑꯣ ꯀꯩꯝ ꯇꯧꯔꯣꯏꯗ꯭ꯔꯣ
ꯑꯩꯅ ꯉꯥꯡꯕꯗꯤ ꯐꯖꯅ ꯇꯥꯕ ꯅꯠꯇ꯭ꯔꯣ ꯇꯥꯔꯗꯤ ꯀꯩꯝ ꯇꯧꯔ‌ꯣꯏ
ꯏꯀꯣ ꯊꯣꯛꯄꯩ ꯇꯥꯏꯞꯇ ꯑꯩꯗꯤ ꯅꯥꯀꯟꯗ ꯃꯤ ꯂꯥꯡꯕ ꯀꯩꯝꯇꯥꯗꯕ꯭ꯔꯥ
ꯇꯥꯗ‌ꯦ
ꯑꯗꯨꯝ ꯃꯤꯠ ꯍꯦꯜꯂꯁꯨ ꯑꯗꯨꯝ ꯁꯨꯃꯥꯏꯅ ꯑꯗꯨꯝ ꯂꯩꯕ꯭ꯔꯥ
ꯑꯗꯨꯝ ꯁꯥꯟꯅꯗꯣꯏꯅ‌ꯦ ꯑꯗꯨꯝ ꯆꯠꯈꯤꯅꯤꯕ ꯃꯇꯝꯗ ꯑꯗ ꯑꯩꯈꯣꯏꯅ ꯀꯛꯆꯔꯕ ꯌꯥꯏꯌꯦ ꯌꯥꯕꯨꯗꯤ ꯀꯨꯏꯔꯔꯣꯏ ꯇ ꯈ꯭ꯔꯅꯤ
ꯅꯪ ꯃꯤ ꯀꯌꯥꯗꯤ ꯁꯨꯔꯦ ꯋꯥꯔꯤ ꯁꯥꯟꯅꯕ
ꯆꯥꯃꯥꯄꯜ ꯁꯨꯈ꯭ꯔꯝꯅꯤ ꯃꯄꯨꯟꯁꯨ ꯂꯣꯏ
ꯑꯩꯁꯦ ꯆꯦ ꯔꯕꯤꯅꯥꯒ ꯑꯗꯨꯝ ꯁꯥ ꯌꯥꯅꯤꯅꯦ
ꯌꯥꯅꯤꯌꯦ ꯏꯩꯅ ꯋꯥꯔꯤꯁꯅꯕꯗ ꯇꯟꯅ ꯁꯥꯗꯕ
ꯏꯕꯥꯅꯤ ꯍꯟꯖꯟ ꯍꯟꯖꯤꯟ ꯁꯥꯔꯁꯨ ꯌꯥꯕ꯭ꯔꯥ
ꯌꯥꯏꯌꯦ
ꯃꯔꯤꯔꯛ ꯃꯔꯤꯔꯛꯑꯗꯤ ꯀꯔꯝꯕ ꯃꯑꯣꯡꯗ
ꯃꯔꯤ ꯐꯣꯔ ꯇꯥꯏꯝꯁꯂ ꯁꯥꯟꯅꯕ ꯌꯥꯏꯌꯦ
ꯃꯤ ꯑꯃꯗ ꯍꯧꯖꯤ ꯑꯥ ꯃꯤ ꯑꯃꯗ ꯃꯔꯤꯔꯛ ꯁꯥꯟꯅꯕ ꯌꯥꯔꯗꯤ ꯑꯇꯩꯗꯤ ꯍꯧꯖꯤꯛꯇꯤ ꯈꯪꯗ꯭ꯔꯦꯕ ꯍꯧꯖꯤꯛ ꯑꯅꯧꯕ ꯃꯣꯏꯅ ꯒ꯭ꯔꯨꯞ ꯑꯃ ꯇꯧꯒ ꯑꯩꯅ ꯔꯤꯗ ꯑꯃ ꯇꯧꯔꯕ ꯅꯤꯄꯥꯜꯗ ꯍꯧꯖꯤꯛ ꯍꯥꯏꯅꯕ ꯃꯌꯥꯝꯗꯣ ꯑꯩ ꯒ꯭ꯌꯥꯟ ꯀꯩꯝ ꯇꯥꯗꯦꯕ ꯑꯍꯥꯟꯕ ꯑꯣꯏꯕꯒꯤ
ꯇꯥꯔꯛꯀꯅꯤꯗ ꯆꯪꯅꯔ ꯑꯔꯥꯏꯕ ꯄꯣꯠ
ꯆꯦꯔꯕꯤꯅꯥꯅ ꯑꯃ ꯍꯥꯏꯔꯝꯕ ꯀꯥꯟꯗꯨꯗ ꯇꯧꯔꯃꯗꯩꯁꯨ ꯒ꯭ꯌꯥꯟ ꯇꯥꯗꯣꯏꯅꯦꯕ ꯑꯩꯅ ꯃꯇꯝꯗꯨꯗ ꯀꯩ ꯍꯥꯟꯅ ꯑꯃꯈꯛꯇꯪ ꯇꯧꯔ ꯇꯣꯛꯈꯤꯕꯣꯏ ꯅꯤꯡꯕ
ꯑꯗꯨ ꯃꯊꯪ ꯃꯊꯪ ꯂꯥꯛꯀꯅꯤꯌꯦ